ꯕꯔꯣ
ꯇꯥꯏꯌꯦ ꯅꯨꯡꯉꯥꯏꯔꯤꯕꯣ
ꯍꯣꯏ ꯅꯨꯡꯉꯥꯏꯔꯤꯌꯦ ꯅꯥꯥꯟꯗꯤ
ꯑꯩꯁꯨ ꯅꯨꯡꯉꯥꯏꯔꯤꯌꯦ ꯑꯩꯁꯨ ꯅꯨꯡꯉꯥꯏꯔꯤꯌꯦ ꯅꯪ ꯀꯥꯏ ꯆꯠꯂꯤꯅꯣ꯫
ꯑꯩꯗꯤ ꯎꯝ ꯗꯨꯆꯤꯗ ꯂꯩꯌꯦ
ꯑꯣ ꯀꯩ ꯃꯊꯦꯜꯁ ꯑꯩꯗꯤ ꯋꯥꯛꯀꯤꯡ ꯆꯠꯂꯝꯕꯅꯦ ꯑꯗꯨꯒꯤ ꯑꯦꯛꯁꯔꯁꯥꯏꯁ ꯇꯧꯔꯝꯕꯩ ꯋꯥꯏꯑꯦꯅ ꯐꯝꯕꯅꯦ꯫
ꯑꯣ ꯑꯦꯛꯁꯔꯁꯥꯏꯁ ꯆꯝ ꯄꯠ ꯆꯥꯛꯄ꯭ꯔꯥꯅꯪ꯫
ꯎꯝ ꯅꯪꯗꯤ ꯀꯩ ꯃꯊꯦꯜ ꯆꯥꯒꯦ ꯉꯁꯤ
ꯉꯁꯤꯗꯤ ꯑꯂꯨꯒ ꯀꯣꯕꯤ ꯆꯥꯏꯌꯦ꯫ ꯅꯟꯗꯤ ꯍꯥꯎꯇꯦꯗ ꯑꯜꯂꯨꯒ ꯀꯣꯕꯤꯗꯤ ꯍꯥꯎꯇꯦ꯫
ꯎꯇꯤ ꯆꯥꯏꯌꯦ
ꯎꯇꯤ ꯆꯥꯕ꯭ꯔꯥ ꯍꯥꯎꯕ꯭ꯔꯣ ꯅꯪꯒꯤꯗꯤ꯫
ꯑꯁ ꯍꯥꯎꯇꯦꯗ
ꯍꯥꯎꯇꯦꯗ
ꯅꯪꯗꯤ ꯀꯔꯤ ꯀꯔꯤ ꯇꯧꯕ꯭ꯔꯥ ꯍꯧꯖꯤꯛ
ꯍꯧꯖꯤꯛꯇꯤ ꯗꯨꯇꯤꯗ ꯑ ꯄꯦꯁꯤꯟ ꯑꯦꯁꯤꯁ ꯇꯧꯑꯦ ꯑꯗꯨꯒ ꯑꯣ ꯍꯤꯗꯥꯛ ꯄꯤꯌꯦ ꯑꯗꯨꯒ ꯃꯈꯣꯏꯒꯤ ꯀꯔꯤ ꯀꯔꯤ ꯃꯈꯣꯏꯅ ꯗꯔꯀꯥ ꯒꯨꯝꯕ ꯄꯤꯌꯦ
ꯑꯣ ꯅꯣꯡꯃ ꯑꯃ ꯂꯥꯛꯑꯣ ꯑꯆꯥꯥꯄꯣꯠ ꯄꯤꯖꯒꯦꯀꯣ ꯑꯩꯗꯤ ꯊꯕꯛ ꯇꯧꯗꯦ ꯅꯪꯗꯤ
ꯕꯛꯇꯣꯗꯤ ꯑꯩ ꯑꯩꯁꯨ ꯇꯣꯗꯤ ꯍꯧꯖꯤꯛꯇꯤ ꯐ꯭ꯔꯤꯗ ꯂꯩꯌꯦ ꯉꯁꯥꯏꯗꯤ ꯑꯥ ꯀꯔꯤ ꯀꯔꯤ ꯇꯧꯋꯦ ꯑꯗꯨꯗꯤ ꯑꯗꯨ ꯅꯟ ꯍꯧꯖꯤꯛꯇꯤ ꯇꯣꯗꯦ
ꯑꯣ ꯀꯔꯤ ꯅꯪ ꯍꯧꯖꯤꯛꯇꯤ ꯀꯔꯤ ꯀꯔꯤ ꯏꯚꯤꯅꯤꯡ ꯇꯥꯏꯝ ꯀꯩꯀꯩ ꯆꯥꯔꯦ
ꯏꯚꯅꯤꯡ ꯇꯥꯏꯝꯗ ꯎꯝ ꯑꯣ ꯀꯔꯟ ꯈꯝꯕ꯭ꯔꯥ ꯅꯪ ꯀꯥꯔꯟ ꯀꯥꯔꯟ ꯍꯣꯏ ꯀꯔꯟꯒꯤ ꯑꯥ ꯑꯥ ꯁꯤꯡꯖꯨ ꯆꯥꯏꯌꯦ
ꯑꯣ ꯃꯤꯃꯤ ꯀꯔꯦꯟ ꯁꯤꯡꯖꯨ ꯆꯥꯏꯌꯦ
ꯍꯣꯏ ꯈꯔꯡꯒꯤꯁꯤꯡꯖꯨ ꯆꯥꯏꯌꯦ ꯃꯣꯔꯣꯛ ꯃꯦꯠꯔꯒ ꯑꯣ ꯁꯨꯃꯥꯏꯟꯇꯤ ꯄꯦꯟ ꯇꯧꯗꯦ
ꯃꯣꯔꯣꯛ ꯌꯥꯝꯅ ꯆꯥꯒꯅꯨ
ꯍꯣꯏ ꯒꯦꯁꯇꯔꯤꯂꯩꯒꯅꯤꯀꯣ
ꯎꯝ
ꯎꯝ
ꯅꯪ ꯅꯣꯡꯃ ꯑꯃꯥ ꯏꯕꯥꯅꯤ ꯀꯣꯏꯕ ꯆꯠꯁꯦꯀꯣ
ꯑꯥ
ꯌꯥꯕ꯭ꯔꯣ
ꯀꯔꯤ ꯍꯥꯏꯕ
ꯀꯣꯏꯕ ꯆꯠꯁꯦ ꯅꯣꯡꯃ ꯑꯃ ꯏꯕꯥꯅꯤ
ꯍꯣꯏ ꯆꯠꯁꯦꯀꯣ ꯁꯟꯗꯦꯗ
ꯑꯥ ꯁꯟꯗꯦꯗ ꯀꯔꯥꯏ ꯆꯠꯁꯦ
ꯍꯣꯏ ꯈꯟꯗꯦꯗ ꯃꯐꯝ ꯈꯟꯗꯦꯗ ꯅꯟ ꯅꯪꯅꯥ ꯅꯪꯅꯥ ꯈꯟꯂꯣ ꯑꯗꯤ ꯎꯝ ꯑꯩꯗꯤ ꯑꯥ ꯑꯩꯗꯤ ꯂꯣꯏꯅꯃꯛ ꯌꯥꯏꯌꯦ ꯂꯣꯏꯅ ꯄ꯭ꯂꯁꯇꯤ ꯌꯥꯏꯌꯦ ꯑꯩꯗꯤ ꯅꯪꯅ ꯈꯜꯂꯣ
ꯎꯝ ꯑꯗꯨꯗꯤ ꯏꯕꯥꯅꯤ ꯀꯩꯅꯣꯗ ꯆꯠꯁꯦ ꯃꯥꯎꯗ
ꯍꯥꯥ
ꯃꯥꯎꯗꯥ ꯆꯠꯁꯦ
ꯃꯥꯎꯗꯔꯥ ꯆꯥꯅꯤꯡꯕ꯭ꯔꯥ ꯅꯪꯁꯨ ꯍꯣꯏ ꯆꯠꯂꯤ ꯍꯣꯏ ꯑꯗꯨꯅꯤꯅꯤ ꯆꯠꯂꯁꯦ ꯀꯣ ꯑꯗꯨꯨꯗꯤ
ꯑꯥ ꯆꯠꯂꯁꯦ ꯅꯪ ꯂꯧꯕ ꯂꯥꯛꯑꯣ ꯀꯣ
ꯍꯣꯏ ꯂꯥꯛꯀꯅꯤ
ꯎꯝ ꯂꯥꯛꯑꯣ ꯂꯥꯛꯑꯣ
ꯍꯣꯏ
ꯀꯩ ꯒꯥꯔꯤꯗ ꯆꯠꯁꯦ
ꯔꯤ ꯍꯥ
ꯀꯔꯤ ꯒꯥꯔꯤꯗ ꯆꯠꯁꯦ
ꯃꯥꯎꯗ ꯆꯠꯂꯒ ꯑꯩꯈꯣꯏꯒꯤ ꯃꯥꯎꯗ ꯆꯦꯔꯤ ꯆꯦꯔꯤ ꯕꯂꯨꯖꯨꯝ ꯂꯩꯌꯦ ꯐ꯭ꯂꯥꯋꯔ ꯆꯦꯔꯤ ꯕꯂꯨꯖꯨꯝ ꯌꯦꯡꯁꯦꯀꯣ
ꯑꯥ
ꯅꯪꯁꯨ ꯆꯦꯔꯤ ꯕꯂꯨꯖꯨꯝ ꯈꯪꯕꯔ
ꯑ ꯈꯪꯉꯤ ꯈꯪꯉꯤ
ꯑꯣ ꯐꯖꯩꯌꯦꯀꯣ ꯃꯥꯒꯤ ꯐꯂꯋꯔꯗꯤ ꯍꯣꯏ ꯌꯦꯡꯁꯦꯀꯣ ꯑꯗꯨꯒ ꯋꯥꯇꯔꯐꯣꯜꯗꯁꯨ ꯆꯠꯁꯦ
ꯑꯥ
ꯎꯝ ꯑꯗꯨꯒ ꯔꯦꯁꯇꯨꯔꯦꯟꯗꯁꯨ ꯀꯔꯤ ꯅꯪꯅ ꯄꯥꯝꯕ ꯎꯝ ꯑꯆꯥꯄꯣꯠ ꯆꯥꯁꯦꯀꯣ
ꯎꯝ ꯆꯥꯁꯦ
ꯅꯪ ꯍꯣꯏ ꯅꯪ ꯀꯔꯤ ꯑꯆꯥꯄꯣꯠ ꯄꯥꯝꯃꯦ ꯅꯪꯒꯤ ꯐꯦꯚꯣꯔꯥꯏꯠ ꯑꯆꯥꯄꯣꯠ ꯍꯥꯏꯌꯣ
ꯑꯩꯒꯤ ꯐꯦꯕꯔꯥꯏꯠ ꯐꯔꯥꯏꯗ ꯔꯥꯏꯁ
ꯐ꯭ꯔꯥꯏꯗ ꯔꯥꯏꯁꯔ ꯕꯦꯖꯔ ꯕꯦꯖꯅ ꯄꯥꯝꯕ꯭ꯔ ꯆꯤꯀꯟ ꯌꯦꯟꯒꯤ ꯎꯝ ꯐ꯭ꯔꯥꯏꯗ ꯔꯥꯏꯁ ꯄꯥꯝꯕ꯭ꯔ
ꯑꯩꯗꯤ ꯀꯩ ꯑꯇꯩꯗꯤ ꯍꯩꯅꯗꯦ ꯆꯥꯕ
ꯑꯣ ꯑꯣ ꯑꯗꯣ ꯑꯩꯗꯤ ꯕꯤꯕꯤ ꯕꯥꯝ ꯈꯡꯕ꯭ꯔ
ꯀꯔꯤ
ꯕꯤꯕꯤꯕꯥꯝ ꯀꯣꯔꯤꯌꯥꯟꯒꯤ ꯕꯤꯕꯤꯕꯥꯝ
ꯑꯣ ꯈꯪꯉꯦ ꯈꯪꯉꯦ
ꯑꯩꯗꯤ ꯄꯥꯝꯃꯦ ꯁꯤ ꯑꯩꯒꯤ ꯐꯦꯚꯣꯔꯥꯏꯠꯅꯦ
ꯑꯗꯨꯗꯤ ꯏꯕꯥꯅꯤꯒꯤꯗꯣ ꯂꯩꯔꯒ ꯆꯥꯔꯖꯤ
ꯍꯣꯏ ꯆꯥꯏꯁꯦ ꯀꯣ ꯎꯝ ꯌꯥꯏꯌꯦ ꯌꯥꯏ
ꯅꯪꯁꯨ ꯉꯟꯇꯥꯅ ꯂꯥꯛꯑꯣ
ꯎꯝ ꯎꯝ ꯑꯗꯨ ꯅꯪꯒꯤ ꯐꯦꯚꯣꯔꯥꯏꯠ ꯃꯆꯨ ꯂꯩꯕ꯭ꯔ
ꯂꯩꯌꯦ
ꯀꯔꯤ ꯀꯂꯔ ꯀꯔꯤ ꯃꯆꯨꯅꯣ ꯔꯦꯗ ꯄꯥꯝꯕ꯭ꯔ
ꯎꯝ
ꯎꯝ ꯑꯩꯗꯤ ꯒ꯭ꯔꯤꯟ ꯂꯥꯏꯠꯀꯨꯝꯕ ꯌꯦꯂꯣ ꯂꯥꯏꯠꯒꯨꯝꯕ ꯑꯣꯔꯦꯟꯖ ꯂꯥꯏꯠꯀꯨꯝꯕ ꯄꯥꯝꯃꯦ
ꯑꯣ
ꯎꯝ
ꯑꯗꯨꯗꯤ
ꯑꯣ ꯑꯗꯨ ꯅꯪ ꯉꯁꯤ ꯀ꯭ꯂꯥꯁ ꯆꯠꯄ꯭ꯔ
ꯆꯠꯂꯤ ꯅꯪꯗꯤ ꯆꯠꯇ꯭ꯔꯣ
ꯍꯣꯏ ꯑꯩꯁꯨ ꯆꯠꯂꯦ ꯀꯂꯥꯁꯇ ꯆꯠꯂꯒ ꯆꯥꯛ ꯑꯩꯈꯣꯏꯗꯤ ꯄꯨꯡ
ꯍꯥꯥ
ꯄꯨꯡ ꯇꯔꯦꯠ ꯄꯨꯡ ꯇꯔꯦꯠ ꯃꯈꯥꯏꯗ ꯄꯨꯡ ꯑꯅꯤꯕꯧ ꯂꯩꯌꯦ ꯑꯩꯈꯣꯏꯒꯤꯗꯤ ꯀ꯭ꯂꯥꯁꯇꯤ ꯅꯈꯣꯏꯒꯤꯗꯤ
ꯑꯩꯈꯣꯏꯒꯤꯗꯤ ꯄꯨꯡ ꯀꯩꯅꯣꯐꯧ ꯇꯧꯋꯦ
ꯎ ꯐ
ꯄꯨꯡ ꯑꯍꯨꯝ ꯐꯥꯎꯕ ꯇꯧꯋꯦ
ꯑꯣ ꯅꯆꯨꯔꯥ ꯑꯩꯈꯣꯏ ꯌꯦꯗꯤ ꯐꯣꯣꯟ ꯎꯝ ꯑꯅꯤ ꯕꯣꯠ ꯑꯗꯨꯒ ꯑꯃꯨꯛꯀ ꯑꯗꯨꯗꯤ ꯆꯥꯒꯅꯤ
ꯑ ꯅꯣꯏꯗꯤ ꯀꯅꯥ ꯀꯅꯥ ꯂꯩꯃꯤꯟꯅꯩꯌꯦ
ꯑꯩꯗꯤ ꯑꯩꯒꯤ ꯃꯔꯨꯞ ꯃꯤ ꯃꯔꯤ ꯃꯉꯥꯜꯂꯤ
ꯑꯣ ꯅꯨꯡꯁꯤꯅꯅ ꯂꯩꯌꯨ ꯀꯣ
ꯍꯔ
ꯌꯥꯕ꯭ꯔꯣ
ꯅꯨꯡꯁꯤꯅꯅ ꯂꯩꯌꯨꯀꯣ
ꯍꯣꯏ ꯅꯨꯁꯤꯅ ꯂꯩꯒꯦ ꯑꯗꯣ ꯅꯪꯉꯁꯤ ꯍꯣꯏ ꯑꯗꯣ ꯅꯪꯉꯁꯤ ꯀꯔꯤ ꯀꯔꯤ ꯇꯧꯕ꯭ꯔꯥ
ꯑꯩ ꯉꯁꯤꯗꯤ ꯎꯝ ꯑ ꯀꯩꯀꯩ ꯂꯩ ꯀꯩꯀꯩ ꯊꯥꯖꯜꯂꯦ ꯂꯩ ꯅꯉꯣꯟꯗ ꯄꯤꯒꯦꯅ
ꯑꯥ
ꯅꯪ ꯄꯥꯝꯕ꯭ꯔꯣ
ꯍꯣꯏ ꯄꯥꯝꯅꯦ ꯑꯌꯨꯡꯗ ꯀꯔꯤ ꯇꯧꯕ꯭ꯔꯥ ꯅꯪ
ꯑꯌꯨꯛꯇꯗꯤ ꯑꯩ ꯉꯁꯤꯗꯤ ꯊꯕꯛ ꯌꯥꯝ ꯇꯧꯗꯦ
ꯑꯣ ꯑꯣ
ꯅꯪꯗꯤ ꯇꯧꯗꯔꯥ
ꯑꯩꯁꯨꯨ ꯇꯧꯗꯦ ꯊꯕꯛ ꯌꯥꯝꯗꯤ ꯇꯧꯗꯦ ꯍꯥꯏꯗꯤ ꯑꯌꯨꯠꯗꯤ ꯍꯣꯒꯠꯂꯦ ꯑꯗꯨꯒ ꯋꯥꯁꯥꯞ ꯇꯧꯔꯦ ꯕ꯭ꯔꯦꯛꯐꯥꯁ ꯆꯥꯏ ꯑꯗꯨꯒ ꯀ꯭ꯂ꯭ꯂꯥꯁꯗ ꯆꯜꯂꯦ ꯍꯜ ꯆꯌꯦ ꯆꯥꯛ ꯆꯥꯔꯦ ꯑꯃꯨꯛꯀ ꯑꯗꯨꯗꯤ ꯆꯠꯂꯦ ꯍꯨꯖꯤꯡꯛꯇꯤ ꯅꯡꯕꯨ ꯋꯥꯔꯤ ꯁꯥꯢ
ꯀꯔꯤ ꯀꯔꯤ ꯇꯥꯛꯑꯦ ꯀ꯭ꯂꯥꯁꯇ ꯀꯔꯤ ꯀꯔꯤ ꯇꯥꯛꯀꯦ ꯀ꯭ꯂꯥꯁꯇ ꯑꯥ
ꯀ꯭ꯂ꯭ꯥꯁꯇ ꯑꯁꯤ ꯁꯣꯜꯗꯔꯒꯤ ꯗꯤꯁꯇꯣꯁꯤꯌꯥ ꯇꯝꯃꯦ ꯑꯗꯨꯒ ꯐꯥꯔꯁ ꯁꯦꯠ ꯗꯤꯂꯤꯚꯔꯤ ꯇꯝꯃꯦ ꯎꯝ ꯑꯗꯨꯒ ꯑꯩ ꯄ꯭ꯂꯁꯟꯇꯥ ꯄ꯭ꯔꯤꯕꯤꯌꯒꯨꯝꯕ ꯄ꯭ꯂꯁꯟꯇꯥ ꯑꯔꯞꯁꯥꯟꯒꯨꯝꯕ ꯇꯝꯃꯦ ꯈꯣꯏꯒꯤ ꯑꯣ ꯑꯣꯖꯥꯅ ꯇꯝꯃꯦ ꯐꯖꯅ ꯇꯝ ꯇꯝꯕꯤꯌꯦ ꯉꯁꯤꯗꯤ ꯑꯗꯣ ꯌꯥꯝꯅ ꯏꯟꯇꯔꯦꯁꯇꯤꯡ ꯑꯣꯏꯑꯦ ꯉꯁꯤꯒꯤ ꯇꯣꯄꯤꯛꯗꯤ
ꯅꯨꯡꯉꯥꯏꯌꯦꯀꯣ ꯑꯗꯨꯗꯤ
ꯍꯣꯏ ꯅꯨꯡꯉꯥꯏꯔꯤꯌꯦ
ꯅꯪꯒ‌ ꯑꯩꯒꯅꯣꯡꯃ ꯀꯣꯏꯕ ꯆꯠꯁꯤ ꯂꯛꯎꯀꯣ
ꯍꯣꯏ ꯆꯠꯁꯦ
ꯌꯥꯕ꯭ꯔꯣ
ꯍꯣꯏ ꯌꯥꯏꯑꯦ
ꯑꯣ
ꯎꯝ ꯑ ꯀꯥꯡꯆꯗ ꯅꯪ ꯌꯨꯝꯗ ꯂꯩꯕ꯭ꯔꯥ
ꯂꯩꯌꯦ
ꯑꯣ
ꯅꯪꯁꯨ ꯂꯥꯛꯑꯣ ꯑꯩꯈꯣꯏ ꯌꯨꯝꯗ
ꯍꯣꯏ ꯍꯣꯏ ꯆꯠꯁꯦ ꯀꯔꯤ ꯃꯊꯦꯜ ꯍꯣꯏ ꯀꯔꯤ ꯃꯊꯜ ꯊꯨꯕꯤꯅꯣ ꯊꯣꯡꯕꯤꯒꯦ ꯅꯪ
ꯑꯥ ꯑꯩꯗꯤ
ꯑꯩ ꯂꯩꯔꯗꯤ
ꯅꯪ ꯂꯥꯛꯄꯒꯤ ꯆꯤꯛꯀꯟ ꯊꯣꯡꯕꯤꯒꯦ
ꯆꯤꯛꯀꯟꯔꯥ ꯑꯣ ꯅꯪꯒꯤ ꯐꯦꯚꯣꯔꯥꯏꯠ ꯃꯊꯦꯜ ꯀꯔꯤꯅꯣ ꯀꯅꯥꯒ ꯀꯔꯤ ꯃꯊꯦꯜꯅꯣ ꯍꯥꯏ ꯍꯥꯎ ꯑꯣ
ꯑꯩꯒꯤ ꯐꯦꯚꯣꯔꯥꯏꯠ ꯃꯊꯦꯜꯗꯤ
ꯏꯔꯣꯝꯕꯔꯥ ꯑꯣ ꯑꯩꯒꯤ ꯐꯦꯚꯣꯔꯥꯏꯠ ꯃꯊꯦꯜꯗꯤ ꯕꯤꯐꯒꯤ ꯃꯅꯨꯡꯁꯥ
ꯃꯅꯨꯡꯁꯥ ꯊꯣꯡꯕ
ꯕꯤꯐꯀꯤ ꯃꯅꯨꯡꯁꯥ
ꯍꯥꯎꯕꯅꯦ ꯑꯗꯨꯁꯨ ꯆꯥꯁꯤ ꯂꯥꯛꯎꯀꯣ ꯅꯪ ꯄꯣꯔꯛꯑꯣ ꯊꯣꯡꯉꯒ
ꯍꯣꯏ
ꯌꯥꯕ꯭ꯔꯣ
ꯍꯥꯥ
ꯊꯣꯡꯉ ꯆꯥꯁ‌ꯦ ꯂꯥꯛꯑꯣ ꯌꯥꯕ꯭ꯔꯣ
ꯍꯣꯏ ꯌꯥꯏꯌꯦ
ꯌꯥꯏꯌꯦ
ꯑꯥ ꯌꯥꯏꯌꯦ
ꯀꯔꯤ ꯀꯔꯤ ꯊꯣꯡꯉꯝꯁꯦ ꯑꯗꯨꯗꯤ ꯅꯪ ꯂꯥꯛꯄꯒꯤ
ꯑ ꯀꯔꯤ ꯎꯝ ꯕꯤꯐ ꯇꯣ ꯕꯤꯐꯀꯤ ꯃꯅꯨꯡꯁꯥ ꯊꯣꯡꯁꯦ ꯀꯣ ꯑꯗꯨꯒ ꯎꯝ ꯏꯔꯨꯝꯕ ꯇꯧꯁꯦ ꯑꯗꯨꯒ ꯕꯨ꯭ꯋꯦꯜ ꯕ꯭ꯔꯣꯀꯣꯂꯤꯅ ꯇꯧꯁꯦꯀꯣ
ꯎꯝ
ꯑꯗꯨꯒ ꯀꯥꯡꯉꯧ ꯀꯥꯡꯉꯥꯎꯁꯨ ꯊꯧꯁꯦꯀꯣ
ꯎꯝ
ꯑꯗꯨꯒ ꯑꯈꯣꯏ ꯐꯖꯅ ꯍꯥꯎꯔꯒ ꯆꯥꯁꯤꯀꯣ ꯎꯝ ꯅꯪ ꯊꯨꯝꯕ ꯍꯩꯕ꯭ꯔꯥ
ꯍꯩꯌꯦ
ꯍꯩꯌꯦ ꯌꯥꯝꯅ ꯍꯩꯕ ꯃꯥꯜꯂꯦꯀꯣ ꯅꯪꯗꯤ ꯐꯖ ꯐꯖꯅꯥ ꯊꯨꯝꯕ ꯃꯥꯂꯦꯀꯣ
ꯇꯥꯏꯌꯦ ꯂꯥꯛꯑꯣ
ꯍꯣꯏ ꯂꯥꯛꯀꯅꯤ
ꯑꯣ
ꯎꯝ ꯅꯪꯁꯨ ꯑꯝ ꯑꯁꯤ ꯁꯟꯗꯦꯗ ꯅꯪ ꯆꯔꯆ ꯆꯠꯁꯤꯔ ꯑꯩꯈꯣꯏ ꯑꯍꯨꯝ
ꯑꯥꯎ
ꯑꯩꯈꯣꯏ ꯆꯔꯆ ꯆꯠꯁꯦ ꯀꯣ
ꯎꯝ ꯆꯥꯁꯤ
ꯆꯅꯤꯡꯕ꯭ꯔꯥ ꯅꯪ
ꯆꯥꯅꯤꯡ
ꯆꯥꯅꯤꯡꯉꯤ ꯑꯗꯨꯗꯤ ꯆꯥꯁꯦ ꯀꯣ
ꯎꯝ
ꯎꯝ
ꯅꯪꯁꯨ ꯂꯥꯛꯑꯣꯀꯣ ꯆꯥꯅꯕ
ꯍꯣꯏ ꯍꯣꯏ ꯂꯥꯛꯀꯅꯤ ꯅꯪꯗꯤ ꯍꯨꯖꯤꯛ ꯀꯔꯤ ꯇꯧꯔꯒ ꯂꯩꯌꯦ ꯅꯪ
ꯑꯩ ꯍꯧꯖꯤꯛ ꯋꯥꯛꯀꯤꯡ ꯆꯠꯂꯝꯕꯗꯒꯤ ꯐꯝꯃꯤꯌꯦ
ꯑꯣ ꯋꯥꯀꯤꯡ ꯆꯠꯂꯒ ꯐꯝꯃꯤꯌꯦ ꯑꯗꯨ ꯋꯥꯕ꯭ꯔꯣ
ꯋꯥꯏꯌꯦ
ꯋꯥꯏꯌꯦ ꯑꯗꯨꯝꯅ ꯋꯥꯕ꯭ꯔꯣ
ꯋꯥꯏꯌꯦ ꯅꯪꯗꯤ
ꯑꯗꯨꯝ ꯆꯥꯠꯄ꯭ꯔꯣ ꯅꯪꯗꯤ ꯋꯥꯀꯤꯡ ꯍꯥ
ꯑꯥ ꯆꯠꯂꯦ
ꯑꯗꯨꯝ ꯆꯠꯂꯦ ꯑꯗꯨꯗꯤ ꯅꯟꯗꯤ ꯅꯪꯒꯤ ꯍꯦꯜꯒꯨꯝꯕ ꯅꯪꯒꯤ ꯐꯤꯠꯅꯦꯁꯀꯨꯝꯕꯗꯤ ꯐꯥꯕ ꯃꯥꯜꯂꯦ
ꯎꯝ
ꯐꯥꯔꯒ ꯂꯩꯕ ꯃꯥꯜꯂꯦꯀꯣ ꯅꯪꯗꯤ ꯎ ꯅꯪ ꯋꯥꯀꯤꯡ ꯆꯠꯂꯗꯤ ꯅꯪ ꯐꯖꯅ ꯏꯁꯤꯡ ꯊꯥꯎ ꯑꯣ ꯀꯣ
ꯑꯪ
ꯏꯁꯤꯡꯒꯨꯝꯕ ꯀꯣꯀꯣꯅꯠ ꯖꯨꯏꯁꯀꯨꯝꯕ ꯎꯝ ꯑꯣꯋꯥꯔꯦꯁꯀꯨꯝꯕ ꯐꯖꯅ ꯊꯥꯛꯑꯣ ꯀꯣ ꯅꯪ
ꯊꯛꯀꯦ ꯊꯛꯀꯦ ꯅꯪꯖꯨ ꯊꯛꯎ ꯀꯣ
ꯍꯣꯏ ꯑꯗꯨ ꯅꯠꯇ꯭ꯔꯗꯤ ꯅꯪ ꯗꯤꯍꯥꯏꯗ꯭ꯔꯦꯁꯟ ꯗꯤꯍꯥꯏꯗ꯭ꯔꯦꯁꯟꯀꯨꯝꯕ ꯂꯥꯛꯀꯅꯤ
ꯅꯪꯁꯨ ꯗ꯭ꯔꯤꯍꯥꯢꯗ꯭ꯔꯦꯁꯟꯒꯨꯝꯕ ꯂꯥꯛꯀꯅꯤ ꯅꯪꯁꯨ ꯋꯥ ꯏꯁꯤꯡꯒꯨꯝꯕ ꯐꯖꯅ ꯊꯛꯑꯣ
ꯍꯣꯏ ꯐꯖꯅ ꯊꯛꯒꯦ ꯑꯩꯁꯨ
ꯎꯝ ꯏꯕꯥꯅꯤ ꯀꯣꯏꯕ ꯆꯠꯁꯦ ꯀꯣ ꯂꯥꯛ ꯑꯣ ꯀꯪꯂꯥ
ꯍꯣꯏ ꯀꯜꯂꯥ ꯁꯦꯀꯣ
ꯑꯥ ꯐꯣꯇꯣ ꯅꯝꯃꯨꯁꯦ
ꯍꯣꯢ ꯐꯣꯇꯣ ꯁꯨ ꯅꯝꯃꯨꯁꯦ ꯐꯣꯇꯣ ꯁꯨ ꯎꯝ ꯑꯆꯥꯄꯣꯠꯁꯨꯨ ꯄꯨꯔꯥꯒ ꯆꯠꯁꯦ
ꯑꯥ